ꯍꯜꯂꯣ ꯑꯣ ꯍꯜꯂꯣ ꯇꯥꯕꯔꯥ
ꯑ ꯑꯎ ꯇꯥꯏꯌꯦ
ꯑꯩ ꯑꯩ ꯈꯅꯥꯎꯗꯣ ꯅꯥꯕꯒꯤꯀꯣ ꯑꯩ ꯈꯣꯟ ꯈꯔ ꯇꯣꯉꯥꯟꯕꯅꯦ
ꯑꯣ
ꯍꯥꯍꯥ ꯁꯦꯝ
ꯍꯧꯒꯠ ꯂꯕꯣ
ꯑꯥ ꯍꯧꯒꯠꯈ꯭ꯔꯦ ꯑꯣ ꯉꯁꯥꯏꯅ ꯍꯧꯒꯠꯂꯦ ꯕꯣꯜ ꯌꯦꯡꯉꯦ
ꯑꯁ ꯅꯨꯡꯉꯥꯏꯔꯦꯅꯦ
ꯍꯨꯝ ꯍꯨ ꯕꯣꯜꯒꯤ ꯃꯇꯝꯅꯤꯅ ꯐꯖꯅ ꯇꯨꯝꯕ ꯐꯪꯗꯦꯌꯦ
ꯍꯨꯝ ꯌꯦꯡꯗꯕꯅ ꯐꯩꯗ ꯑꯗꯨꯒꯨꯝꯕꯗꯤ
ꯌꯦꯡꯅꯤꯡꯕꯅꯤꯅꯦ ꯕꯣꯜ
ꯍꯛꯆꯥꯡ ꯁꯣꯛꯅꯕꯅꯤꯅꯦ
ꯍꯣꯏ
ꯎꯝ
ꯆꯥꯡ ꯅꯥꯏꯅ ꯇꯨꯝꯕ ꯐꯪꯗ꯭ꯔꯦ
ꯄ
ꯑꯗꯨꯒ ꯑꯃꯨꯛ ꯂꯧ ꯆꯠꯂꯦ ꯋꯥꯔꯦ ꯑꯃꯨꯛ
ꯍꯨ ꯍꯨꯝ ꯑꯣꯊꯥꯞꯗꯨꯗꯤ ꯈꯔ ꯈꯔ ꯋꯥꯔꯝꯝꯕꯅꯤꯅ ꯄꯣꯊꯥꯖꯔꯁꯨ
ꯎꯝ ꯑꯗꯤ ꯇꯨꯝꯕꯗꯣ ꯐꯖꯅ ꯐꯪꯉꯗꯤꯀꯣ
ꯎꯝ
ꯑꯩꯈꯣꯏ ꯃꯤꯑꯣꯏꯕꯁꯤꯗꯤ ꯊꯕꯛ ꯋꯥꯝꯃꯜꯂꯁꯨ ꯆꯥꯛ ꯆꯥꯔꯒ ꯐꯖꯅ ꯇꯨꯝꯊꯣꯛꯑꯗꯤ ꯑꯃꯨꯛ ꯌꯥꯕꯅꯦꯕ
ꯎꯝ
ꯅꯣꯏꯗꯤ ꯂꯧ ꯁꯨꯗ꯭ꯔꯣ
ꯍꯣꯏ ꯑꯩꯈꯣꯏꯗꯤ ꯂꯧꯁꯨꯨꯗꯦ ꯗꯦꯗꯥ ꯂꯧꯁꯨꯎꯗꯦ
ꯎꯝ ꯅꯨꯡꯉꯥꯏꯅꯦ ꯑꯗꯨꯗꯤ
ꯍ ꯅꯨꯡꯉꯥꯏꯇꯗ
ꯎꯝ ꯀꯩꯗꯧꯔꯤꯒꯦ
ꯁꯨꯝ ꯐꯝꯃꯝꯕꯅꯤꯗ
ꯎꯝ
ꯂꯧ ꯎꯕꯁꯤꯡ ꯀꯩ ꯍꯥꯏꯅꯤ ꯎꯝ ꯂꯧꯔꯤ ꯇꯧꯕꯁꯤꯡꯗꯣ ꯌꯦꯡꯉꯝꯕ
ꯑꯣ ꯑꯣ ꯂꯧꯔꯥꯡ ꯁꯨꯕꯗꯣ ꯑꯁ ꯃꯇꯦꯡ ꯃꯇꯦꯡ ꯄꯥꯡꯕꯤꯈꯗꯅ ꯑꯗꯨꯗꯤ
ꯑꯁ ꯅꯠꯇꯦꯍꯦ ꯑꯩꯈꯣꯏ ꯃꯅꯤꯡꯗ ꯇꯧ ꯂꯩꯕ ꯑꯗꯨꯗ ꯁꯨꯝ ꯌꯦꯡꯉꯝꯕꯅꯤꯗ
ꯑꯗꯨꯅꯦ ꯃꯇꯦꯡ ꯄꯥꯡꯕꯤꯀꯣ ꯍꯥꯏꯕꯗꯣ ꯐꯒꯤ ꯇꯧꯅꯦꯗ ꯍꯧꯖꯤꯛꯑ ꯇꯧꯁꯨꯅꯕ ꯎꯝ ꯂꯧ ꯂꯧ ꯁꯨꯕꯁꯤꯡꯕꯗ ꯌꯦꯡꯕ ꯅꯨꯡꯉꯥꯏꯕꯅꯦ ꯃꯤꯅ ꯊꯕꯛ ꯁꯨꯕꯁꯦ ꯑꯗꯨꯝ ꯌꯦꯡꯕ ꯅꯨꯡꯉꯥꯏꯕꯅꯦ
ꯋꯥꯗꯤ ꯋꯥꯔꯝꯒꯅꯤꯌꯦ ꯃꯣꯏꯁꯨ
ꯑ ꯑꯩꯁꯨ ꯂꯩꯁꯥꯕꯤ ꯑꯃ ꯍꯧꯖꯤꯛ ꯐꯤ ꯊꯨꯞꯄꯒ ꯂꯩꯕꯗ ꯌꯦꯡꯉ ꯂꯩꯕꯅꯦ
ꯅꯪꯁꯨ ꯊꯨꯞ ꯃꯤꯟꯅꯧ ꯅꯦ
ꯑꯁ ꯃꯁꯛ ꯐꯥꯎꯗꯤ ꯐꯥꯖꯩꯍꯦ ꯇꯧꯕꯤꯔꯗꯤꯀꯣ ꯌꯥꯝ ꯍꯔꯥꯎꯕꯅꯦ
ꯅꯪꯁꯨ ꯇꯨꯍꯟꯅꯨꯅꯦ
ꯎꯝ ꯆꯥꯛ ꯏꯟꯁꯥꯡꯗꯤ ꯊꯣꯡꯉꯕꯣ
ꯑꯧ ꯊꯣꯡꯈ꯭ꯔꯦ ꯆꯥꯡ ꯢꯟꯁꯥꯛ ꯆꯥꯅꯕꯈꯛ ꯉꯥꯏꯔ
ꯀꯩ ꯀꯩ ꯃꯊꯦꯜ ꯑꯣꯏ ꯁꯥꯟ ꯅꯣ
ꯉꯥꯁꯤꯗꯤ ꯍꯥꯎꯋꯤꯗ ꯎꯝ ꯑꯇꯤꯌꯥꯗ ꯄꯥꯏꯕ ꯎꯆꯦꯛꯅꯦ
ꯑꯁ ꯑꯗꯨꯗꯤ ꯑꯗꯨꯗꯤ ꯌꯦꯟꯁꯥꯡ ꯍꯦꯟꯅꯀꯣ ꯑꯗꯨꯒꯨꯝꯅ ꯆꯍꯤ ꯌꯥꯝ ꯆꯥꯎꯔꯗꯤ ꯈꯪꯗꯦ ꯃꯆꯥ ꯑꯃ ꯁꯨꯔꯒꯦ ꯍꯥꯏꯔꯗꯤ ꯀꯩꯅꯣ ꯃꯦꯠꯇ ꯑꯣꯏꯅ ꯁꯨꯒꯥꯏꯔꯒ ꯆꯥꯕꯗ ꯑꯗꯨꯅ ꯍꯥꯎꯋꯦ ꯑꯩꯗꯤ
ꯁꯟ ꯑ ꯁꯄꯦꯔꯣꯛꯒꯨꯝꯕꯗꯣ ꯁꯟꯔꯦꯡꯒꯨꯝꯕꯗꯗꯤ ꯎꯝ ꯀꯅꯤ ꯍꯣꯏ ꯑꯗꯨꯃꯥꯏꯅ ꯃꯆꯥ ꯃꯆꯥꯒꯗꯤ ꯑꯃꯦꯠꯄ ꯆꯥꯔ ꯍꯥꯎꯋꯦ ꯑꯗꯨ ꯈꯨꯨꯟꯅꯨꯒꯨꯝꯕ ꯂꯩꯗꯅ ꯈꯔ ꯆꯥꯎꯕꯁꯤꯡꯗ ꯎꯝ ꯏꯁꯤꯡ ꯎꯆꯦꯛ ꯀꯩꯀꯌꯥ ꯑꯗꯨ ꯐꯪꯗꯅꯤꯗ
ꯑꯖꯣ ꯑꯗꯨ ꯒꯨꯝꯗꯅꯤ
ꯑ ꯑꯗꯨꯅ ꯑꯃꯨꯛ ꯍꯤꯟꯖꯥꯡꯗ ꯍꯥꯎꯕ ꯍꯥꯏꯗꯤ ꯃꯥꯒꯤ ꯀꯩ ꯍꯥꯏꯅꯤ
ꯎꯝ
ꯃꯁꯜ ꯌꯥꯝ ꯂꯩꯕꯗꯣ
ꯅꯍꯣꯏ
ꯑꯗꯨꯅ ꯍꯦꯟꯅ ꯍꯥꯎꯋꯦ ꯍꯥꯏꯕ ꯇꯥꯔꯦ ꯏꯟꯖꯥꯡꯗꯤ
ꯎꯝ ꯌꯥꯝ ꯆꯥꯁꯤꯜꯂꯨ ꯌꯥꯝ ꯆꯥꯁꯤꯜꯂꯨ
ꯊꯣꯡꯉꯨꯔꯕꯅꯤꯅ ꯆ ꯇꯥꯔꯦ
ꯑꯗꯨ ꯑꯗꯨ ꯀꯣ
ꯑꯥ
ꯅꯣꯡꯃ ꯑꯩꯁꯦ ꯆꯥꯛ ꯌꯥꯝꯅ ꯂꯥꯝꯃꯒ ꯂꯥꯛꯄꯅꯦꯕ
ꯑꯥ
ꯌꯦꯟꯁꯥꯡ ꯌꯦꯡꯗꯕꯤꯗ ꯆꯐꯨꯗ ꯂꯧꯊꯣꯛꯑꯒ ꯆꯥꯛꯇꯣ ꯌꯥꯝ ꯑꯩꯒꯤ ꯇꯦꯡꯀꯣꯠꯇ ꯍꯥꯞꯄꯦꯕꯀꯣ
ꯑꯥ
ꯐꯖꯅ ꯆꯥꯒꯦꯁꯤꯅꯦꯕ ꯑꯗꯨ ꯑꯦꯟꯁꯥꯡ ꯍꯟꯗꯣꯛꯑꯀꯥꯟꯗꯗꯤ ꯂꯐꯨ ꯑꯣꯏꯅ ꯊꯣꯡꯉꯝꯕ ꯋꯥꯅꯤꯗ
ꯑꯗꯨꯁꯨ ꯕꯤꯠ ꯌꯥꯝ ꯇꯦꯛꯉꯝꯅꯤꯅꯦ
ꯑꯗꯨꯅꯦ ꯑꯗꯨꯁꯨ ꯁ꯭ꯀꯨꯜ ꯋꯥꯅ ꯍꯜꯂꯥꯑꯀꯥꯟꯗꯀꯣ
ꯎꯝ ꯑꯗꯨꯝꯕꯒꯤ ꯑꯋꯥꯕꯁꯨ ꯑꯁ ꯅꯨꯡꯉꯥꯏꯕ ꯃꯈꯜ ꯑꯃꯅꯤꯍꯦ
ꯎꯝ ꯑꯗꯨ ꯑꯗꯨꯒꯨꯝꯕꯗꯨ ꯀꯥꯎ ꯉꯝꯃꯔꯣꯏꯕ
ꯎꯝ ꯃꯥꯅꯦ ꯃꯦꯃꯣꯔꯤꯒꯨꯝꯕꯅꯤꯅꯦ
ꯂꯩꯁꯥꯕꯤꯕꯨꯗꯤ ꯀꯥꯎꯕ ꯌꯥꯏꯑꯦꯕ ꯑꯗꯨꯕꯨ ꯑꯗꯨꯒꯨꯝꯕ ꯊꯧꯗꯣꯛꯇꯤ ꯀꯥꯎꯗ꯭ꯔꯦꯕ
ꯃꯦꯃꯣꯔꯤ ꯍꯥꯏꯕꯁꯦ ꯀꯩ ꯍꯥꯏꯅꯤ ꯊꯃꯣꯏꯅ ꯀꯩ ꯍꯥꯏꯅꯤ ꯎꯝ ꯆꯥꯛꯈꯤꯕꯗꯣ ꯎꯝ ꯆꯥꯛꯍꯧꯈꯤꯕꯗꯨꯗꯤ ꯄꯥꯛ ꯀꯥꯎꯕ ꯉꯝꯗꯕꯅꯤꯍꯦ
ꯑꯗꯨꯅꯦ
ꯅꯨꯡꯉꯥꯏꯕꯅꯤꯅꯦ ꯑꯗꯨꯝꯕ ꯑꯁ ꯑꯌꯥꯝꯕ ꯑꯁ ꯌꯥꯝꯅ ꯊꯦꯡꯅꯈ꯭ꯔꯤꯅ ꯑꯗꯨꯝꯕꯗꯤ ꯍꯥꯎꯔꯝꯃꯣꯏꯒ ꯍꯥꯏꯔꯒ ꯆꯥꯛ ꯈꯤꯇꯪ ꯂꯧꯊꯣꯛꯑꯒ ꯏꯀꯥꯏꯕꯁꯨ ꯅꯪꯕꯅꯤꯍꯦ ꯏꯟꯖꯥꯡ ꯑꯍꯥꯎꯕ ꯊꯣꯡꯉꯝꯕꯗ ꯖꯥꯠ
ꯉꯁꯤꯗꯤ ꯀꯥꯏ ꯆꯠꯀꯦꯔꯣ
ꯁꯨꯝ ꯂꯩꯔꯤꯅꯤꯗ ꯇꯤ ꯚꯤ ꯃꯃꯥꯡꯗ
ꯇꯤ ꯚꯤ ꯃꯃꯥꯡꯗ
ꯑ ꯊꯕꯛꯁꯨ ꯂꯣꯏ ꯂꯣꯏꯔꯦ ꯆꯥꯛ ꯆꯥꯍꯟꯕ ꯈꯛ ꯉꯥꯏꯔꯦ ꯆꯥꯛ ꯇꯣꯛꯑꯅꯤ ꯀꯣꯟ ꯐꯦꯡꯉꯅꯤ ꯄꯣꯊꯥꯔꯅꯤ ꯇ ꯃꯥꯗ
ꯅꯨꯡꯉꯥꯏꯅꯦ ꯑꯗꯨꯗꯤ
ꯎꯝ
ꯅꯣꯏ ꯃꯃꯥ ꯕꯥꯕꯥꯁꯤꯡꯁꯨ ꯅꯨꯡꯉꯥꯏꯔꯝꯅꯤꯅꯦ ꯑꯗꯨꯗꯤ
ꯑꯩꯈꯣꯏ ꯕꯥ ꯍꯣꯏꯗꯤ ꯂꯩꯇꯦꯗ
ꯑꯣ ꯂꯣꯏ ꯆꯠꯊꯣꯛꯈꯤꯕ꯭ꯔꯥ
ꯎꯝ ꯍꯣꯏ ꯇ ꯃꯅ
ꯎꯝ ꯑꯁ ꯉꯔꯥꯡ ꯏꯁꯤꯡ ꯑꯐꯨꯠꯇꯕ ꯈꯔ ꯊꯛꯄꯤꯕꯒꯤ ꯅꯨꯡꯁꯥ ꯃꯔꯛ
ꯎꯝ ꯂꯧ ꯆꯠꯄ꯭ꯔꯣ ꯅꯪ ꯉꯔꯥꯡ
ꯉꯔꯥꯡꯕꯨꯗꯤ ꯆꯠꯇ꯭ꯔꯦ
ꯎꯝ ꯑꯗꯨꯗꯤ‌ ꯀꯃꯥꯏꯅ ꯅꯤꯡꯁꯤꯡꯏ‌ ꯅꯪꯗꯤ
ꯃꯄꯥꯟꯗ ꯃꯅꯨꯡꯗ ꯑꯩꯒꯤ ꯀꯥ ꯃꯅꯨꯡꯗ ꯁꯥꯃꯟꯕꯀꯣ ꯑꯗꯒꯤ ꯍꯥꯏꯕꯗꯤ ꯁꯥꯔꯀꯥꯟꯗ ꯏꯁꯤꯡ ꯑꯐꯨꯠꯕꯗꯣ ꯊꯛꯄ ꯊꯛꯑ ꯀꯥꯟꯗ ꯀꯩꯝꯇ ꯏꯪꯗꯦꯕ
ꯑ
ꯈꯧꯔꯥꯡ ꯈꯧꯔꯥꯡꯕꯗꯣ ꯀꯩꯝꯇ ꯐꯠꯇꯦꯕꯀꯣ ꯏꯁꯤꯡ ꯑꯁꯥꯕ ꯏꯁꯤꯡ ꯑꯐꯨꯠꯄ ꯊꯛꯑꯗꯤ
ꯏꯁꯤꯡꯗꯣ ꯂꯨꯝꯍꯜꯂꯒ ꯀꯩ ꯍꯥꯏꯅꯤ ꯎꯝ ꯆꯐꯨꯒꯨꯝꯕꯗ ꯊꯝꯃꯒꯗꯤ ꯑꯗꯨꯝ ꯏꯪꯕꯅꯤꯗꯦ ꯂꯩꯕꯥꯛꯇ ꯊꯝꯃꯒ ꯊꯝꯒꯦꯗꯦ
ꯑꯣ ꯑꯗꯨꯒꯨꯝꯕꯗꯣ ꯑꯩꯈꯣꯏꯅ ꯂꯩꯇꯕ
ꯑꯗꯨꯝꯕꯁꯨ ꯗꯔꯀꯥꯔ ꯇꯥꯏꯅꯦ
ꯍꯣꯏ ꯅꯣꯏ ꯀꯩꯅꯣ ꯀꯩ ꯍꯥꯏꯁꯤꯔ ꯂꯩꯕꯥꯛꯅ ꯁꯦꯝꯕ ꯆꯐꯨꯁꯤꯡꯗꯣ
ꯑꯥ ꯑꯥ ꯑꯗꯨꯅ ꯍꯦꯟꯅ ꯏꯪꯕꯅꯦꯕ
ꯎꯝ ꯑ ꯏꯪꯉꯗꯤꯀꯣ ꯈꯧꯔꯥꯡꯕꯗ ꯏꯪꯕꯒ ꯊꯛꯑꯗꯤ ꯌꯥꯝ ꯀꯩ ꯍꯥꯏꯁꯤꯔꯥ ꯊꯃꯣꯏꯗ ꯌꯥꯝ ꯄꯦꯟꯖꯕꯗꯣ
ꯎꯝ
ꯑꯗꯨꯕꯨ ꯏꯁꯤꯡ ꯐꯨꯠꯄ ꯈꯔ ꯂꯨꯝꯐꯨ ꯂꯨꯝꯐꯨ ꯇꯧꯔꯒ ꯊꯛꯄꯅꯤꯅ ꯑꯩꯁ
ꯀꯣꯛꯇꯤ ꯆꯤꯛꯑꯅꯤꯀꯣ ꯎꯝ ꯂꯣꯏ ꯂꯥꯛꯈ꯭ꯔꯅꯤ ꯏꯐꯦꯛꯇꯣ
ꯑꯗꯨꯗ ꯀꯣꯛ ꯆꯤꯛꯑꯦ ꯑꯃꯨꯛꯀꯕꯨ
ꯈꯪꯅ ꯈꯪꯅ ꯌꯦꯡꯉꯤꯅꯦꯕ ꯊꯛꯏꯕꯅꯦꯕ ꯇꯧꯒꯦ ꯌꯥꯎꯅ ꯇꯧꯕꯅꯦꯕ
ꯑꯗꯨꯅꯦ ꯎꯄꯥꯏ ꯂꯩꯇꯦ ꯃꯤꯑꯣꯏꯕꯁꯦ ꯐꯠꯇꯦ ꯍꯥꯏꯅ ꯈꯪ ꯈꯪꯅꯒ ꯇꯧꯋꯦꯕ
ꯍꯥꯏꯔ ꯍꯥꯏꯔ ꯅꯦꯠꯁꯤꯟꯕꯗꯧꯅꯦꯕ ꯅꯠꯇ꯭ꯔꯣ
ꯃꯥꯅꯦ ꯋꯥꯔꯤ ꯑꯃꯁꯨ ꯂꯩꯅ ꯊꯤ ꯃꯥꯟ ꯌꯥꯝ ꯊꯤ ꯌꯥꯝ ꯃꯥꯟꯕ ꯂꯝꯕꯤꯗ ꯊꯥꯔꯝꯕ ꯑꯗꯨꯗ ꯃꯁꯤ ꯊꯤꯅꯤꯗ ꯍꯥꯏꯔꯒ ꯑꯁ ꯃꯥꯅꯦꯗ ꯀꯨꯝꯃꯒ ꯃꯈꯨꯠꯅ ꯊꯦꯡꯉꯦ ꯍꯥꯏ ꯑꯗꯨꯒ ꯃꯊꯟꯇ ꯇꯨ ꯊꯤꯅꯦꯕ ꯍꯥꯏ
ꯑ ꯖꯥꯠ ꯖꯥꯠꯅꯤ ꯃꯤꯁꯤꯡꯁꯦ
ꯑꯉꯛꯄꯅꯤꯀꯣ
ꯑꯥ
ꯎꯝ ꯑꯁ ꯅꯣꯏꯔꯣꯝꯗ ꯅꯨꯡꯁꯥ ꯊꯣꯛꯄ꯭ꯔꯥ ꯍꯧꯖꯤꯛꯁꯦ
ꯍꯧꯖꯤꯛꯇꯤ ꯏꯪꯉꯤꯗ ꯅꯨꯡꯁꯤꯠ ꯁꯤꯠꯄ ꯀꯩ ꯍꯥꯏꯅꯤ ꯇꯧꯔꯤ
ꯂꯤꯔꯤ ꯂꯤꯔꯤꯒ ꯁꯤꯜꯂꯛꯑꯗꯤ ꯅꯨꯡꯉꯥꯏꯕꯅꯦꯍꯦ ꯑꯌꯨꯛꯇ
ꯍꯨꯝꯂꯤ ꯇꯧꯔꯤꯗ ꯃꯂꯪꯕ ꯏꯁꯩꯗꯣ ꯇꯧꯔꯤ ꯀꯟꯅ ꯁꯤꯗ
ꯑꯗꯨ ꯑꯣꯏꯔꯝꯃꯗꯤ ꯊꯃꯣꯏꯁꯨ ꯕꯁꯟꯇꯥ ꯂꯥꯛꯑꯅꯤꯅꯦ
ꯂꯥꯛꯑꯦ ꯆꯠꯁ ꯂꯥꯛꯑꯦ ꯀꯥꯏ ꯀꯩ ꯇꯧꯅꯤ ꯀꯥ ꯂꯥꯛꯇꯦꯗ ꯁꯨꯝ ꯐꯝꯃꯝꯕꯁꯤꯗ ꯍꯣꯏ ꯏꯪꯕꯨꯗꯤ ꯏꯪꯉꯦ ꯈꯔ ꯀꯩ ꯍꯥꯏꯅꯤ ꯍꯧꯖꯤꯛ ꯂꯥꯡ ꯂꯥꯡꯕꯥꯒꯤ ꯇꯥꯏꯞ ꯇꯧꯔ ꯋꯥꯈꯜꯁꯦ ꯌꯥꯝ ꯀꯩ ꯍꯥꯏꯅꯤ ꯀꯩꯅꯣ ꯅꯧꯍꯜꯂꯦꯕ ꯍꯀꯆꯤꯠ ꯂꯥꯡꯕꯁꯤꯁꯦ
ꯑꯗꯨꯗꯤ ꯌꯥꯝ ꯅꯨꯡꯉꯥꯏꯕ ꯅꯨꯃꯤꯠ ꯑꯣꯏꯕ ꯇꯥꯔꯦꯅꯦ ꯅꯪꯒꯤꯗꯤ ꯑꯩꯈꯣꯏꯗꯤ ꯅꯨꯡꯁꯥ ꯊꯣꯛꯑꯦ ꯑꯃꯨꯛꯀ
ꯑꯧ ꯍꯥꯏꯇꯥꯔꯦ
ꯅꯣꯡꯁꯤ ꯀꯩꯝꯇ ꯆꯨꯗꯕꯅꯤꯅ ꯊꯕꯛꯁ ꯍꯧꯕ ꯌꯥꯗꯦꯅꯦ
ꯍꯣꯏ ꯑꯗꯨꯅꯦ ꯂꯧ ꯂꯧ ꯎꯕ ꯁꯤꯡꯁꯤꯁꯨ ꯀꯩꯍꯥꯏꯅꯤ ꯁꯤꯟꯃꯤꯁꯤꯡꯁꯦ ꯑꯁ ꯌꯥꯝ ꯀꯩ ꯋꯥꯟꯗꯣꯏꯅꯤ
ꯎꯝ ꯅꯣꯡ ꯂꯧ ꯁꯨꯁꯦ ꯃꯇꯝ ꯂꯩꯔꯛꯇ꯭ꯔꯦꯕꯀꯣ
ꯎꯝ
ꯑꯗꯨꯒꯤ
ꯑꯁ ꯑꯇꯣꯞꯄ ꯃꯤ ꯈꯔ ꯑꯇꯣꯞꯄꯗꯤ ꯂꯧ ꯍꯨꯟꯅꯈ꯭ꯔꯦ ꯀꯩꯅꯣ
ꯍꯥ
ꯂꯧ ꯍꯨꯟꯅꯔꯦꯕ
ꯍꯣꯏ ꯂꯧ ꯑꯩꯈꯣꯏꯔꯣꯝꯗꯗꯤ ꯂꯧ ꯂꯤꯡꯕꯁꯨ ꯇꯧꯗꯦꯕꯀꯣ
ꯑꯥ
ꯄꯥꯝꯐꯦꯜ ꯉꯥꯛꯇꯥ ꯍꯨꯜꯂꯦꯕꯥ
ꯑꯡ
ꯑꯗꯨꯒꯤ ꯂꯧ ꯂꯤꯡꯕ ꯑꯣꯏꯔꯗꯤ ꯍꯧꯖꯤꯛꯁꯦ ꯑꯗꯨꯝ ꯌꯥꯔꯤꯕ
ꯎꯝ
ꯑꯁ ꯏꯁꯤꯡ ꯂꯩꯇꯕꯅꯤꯅ ꯑꯩꯈꯣꯏ ꯂꯧꯐꯝꯗꯁꯨ ꯏꯁꯤꯡ ꯌꯥꯝ ꯋꯥꯔꯦ
ꯑꯣ
ꯀꯩ ꯀꯩꯒꯤꯅꯣ ꯈꯪꯗꯦꯅꯦ ꯍꯟꯗꯛꯁꯦ ꯅꯣꯡꯁꯤ ꯌꯥꯝ ꯆꯨꯅꯤꯡꯗ ꯃꯥꯜꯂꯤꯅꯦ
ꯅꯥꯕ ꯃꯥꯂꯦ ꯃꯥ
ꯎꯝ ꯑꯇꯤꯌꯥꯗ ꯂꯩꯕ ꯏꯁꯣꯔꯁꯤꯡꯁꯦ ꯅꯣꯡ ꯊꯥꯔꯛꯀꯅꯤꯗ ꯍꯥꯏꯕ ꯃꯥꯜꯂꯦ꯫
ꯈꯔ ꯋꯥꯖꯁꯅꯨ ꯇꯧꯕ ꯋꯥꯔꯅꯤꯅ꯫
ꯎꯝ
ꯈꯪꯗꯦꯗ ꯅꯣꯡ ꯇꯥꯔꯒꯅ ꯏꯁꯤꯡ ꯆꯥꯎꯕ ꯅꯣꯡ ꯇꯥꯗ꯭ꯔꯒꯅ ꯏꯁꯤꯡ ꯀꯪꯕ ꯁꯤꯅꯦ꯫
ꯑꯩꯈꯣꯏ ꯂꯧ ꯁꯨꯗꯕꯁꯤꯡꯗꯤ ꯈꯪ ꯒ꯭ꯌꯥꯟ ꯀ- ꯑꯝꯇ ꯊꯣꯛꯇ꯭ꯔꯦꯕ꯫
ꯑꯗꯨꯅꯦ ꯑꯩꯈꯣꯏ ꯁꯨꯗꯕ ꯐꯥꯎ ꯋꯥꯔꯀꯥꯟꯁꯤꯗ ꯅꯣꯏ ꯁꯨꯕ ꯃꯤꯗꯤ ꯎꯝ꯫
ꯍꯣꯏꯅꯦ
ꯋꯥꯔꯝꯕꯗꯤ ꯋꯥꯗꯥꯗꯤ ꯀꯩꯅꯣꯅꯦ꯫
ꯑꯩꯈꯣꯏ -ꯑꯩꯈꯣꯏ ꯂꯧ ꯁꯨꯔꯤꯗꯣ ꯅꯣꯏ ꯆꯥꯅꯕꯅꯤꯅꯦꯀꯣ꯫
ꯃꯥꯅꯤ
ꯑꯩꯈꯣꯏ ꯂꯧ ꯁꯨꯕ ꯃꯤ ꯂꯩꯇ꯭ꯔꯗꯤ ꯀꯥꯏꯗꯩꯩ ꯆꯦꯡ ꯐꯦꯅꯤ ꯎꯝ꯫ ꯑꯗꯨ ꯅꯣꯡ ꯅꯣꯡ ꯊꯥꯔꯛꯑꯣꯕ
ꯁꯨꯗꯕ ꯑꯩꯈꯣꯏ ꯅꯣꯡꯊꯥꯔꯛꯇꯣꯏꯅꯤꯅꯦ
ꯑꯣ ꯑꯗꯨ ꯑꯣꯏꯔꯗꯤ ꯄꯨꯈ꯭ꯔꯤ ꯑꯃ ꯇꯧꯅꯕ ꯄꯩꯁꯥ ꯈꯥꯏꯗꯣꯅꯔꯁꯤꯅꯦ
ꯄꯨꯈ꯭ꯔꯤ ꯇꯧꯔꯁꯨ ꯀꯥꯏꯗꯒꯤ ꯏꯁꯤꯡ ꯂꯥꯛꯇꯣꯔꯤꯒꯦ
ꯑꯦ
ꯅꯣꯡ ꯂꯥꯛꯇ꯭ꯔꯗꯤ ꯏꯁꯤꯡ ꯌꯥꯝ ꯇꯥꯡꯉꯦ ꯍꯟꯗꯛꯁꯦ
ꯑꯗꯨꯕꯨꯗꯤ
ꯀꯤ ꯏꯁꯤꯡꯒꯨꯝꯕꯒ ꯀꯩ ꯍꯥꯏꯅꯤ ꯇꯥꯔꯗꯤ ꯐꯥꯕꯀꯣ ꯑꯁ
ꯎꯝ
ꯑꯗꯨꯁꯨ ꯇꯥꯡꯉꯤꯅꯦ ꯐꯪꯕꯗꯣ ꯏꯁ ꯅꯣꯡ ꯇꯥꯗꯕꯅꯤꯅ ꯎꯏ ꯃꯔꯥꯅꯐꯥꯎ ꯏꯁꯤꯡ ꯆꯨꯞꯁꯤꯟꯕ ꯐꯥꯎ ꯋꯥꯔꯝꯃꯅꯤ ꯃꯣꯏ ꯅꯨꯡ ꯇꯥꯔꯝ-ꯇꯥꯃꯟꯗꯕꯩ
ꯑ ꯅꯣꯡ ꯆꯨꯔꯤꯗꯤ ꯅꯣꯏꯗꯤ ꯇꯨꯝꯕ ꯅꯨꯡꯉꯥꯏꯔꯝꯅꯤꯅꯦ
ꯀꯥꯏ ꯀꯩꯒꯤ
ꯑꯁ ꯅꯣꯡꯆꯨꯔꯗꯤ ꯇꯨꯝꯕꯁꯦ ꯂꯣꯏ ꯅꯨꯡꯉꯥꯏꯅꯦꯗ
ꯈꯪꯗꯦꯗ ꯅꯨꯡꯉꯥꯏꯇꯦꯗ ꯃꯤ ꯂꯩꯇꯕꯅꯤꯅ
ꯀꯩꯁꯨ ꯀꯥꯏꯗꯦ
ꯍꯣꯏ ꯂꯩꯔꯝ ꯑ ꯅꯣꯡ ꯆꯨꯔꯀꯥꯟꯗ ꯇꯨꯝꯕ ꯅꯨꯡꯉꯥꯏꯕ ꯃꯤꯁꯨ ꯂꯩꯌꯦꯕ
ꯑꯣ ꯅꯪꯗꯤ ꯑꯗꯨꯃꯥꯏꯅ ꯇꯧꯗꯦꯕ
ꯑꯁ ꯇꯧꯕꯗꯤ ꯇꯧꯋꯦ ꯑꯗꯨꯕꯨ ꯃꯤ ꯂꯩꯇꯦ ꯀꯩꯍꯥꯏꯅꯤ ꯑꯁ ꯃꯤꯁꯦꯁ ꯊꯥꯅꯒꯗꯕ ꯃꯤꯒ ꯂꯩꯔꯗꯤ ꯍꯦꯟꯅ ꯅꯨꯡꯉꯥꯏꯒꯗꯕ ꯍꯥꯏꯇꯥꯔꯦ
ꯑꯣ ꯑꯗꯨꯑꯣꯏꯗꯤ ꯀꯩꯁꯨ ꯋꯥꯔꯨꯅꯨꯁꯦ ꯅꯣꯡ ꯇꯥꯔꯗꯤ ꯑꯩꯉꯣꯟꯗ ꯊꯥꯔꯛꯑꯣ
ꯑꯁ ꯂꯩꯗꯅ ꯍꯥꯏꯕꯗꯤ ꯑ ꯋꯦꯗꯔ ꯋꯦꯗꯔꯗꯤ ꯅꯣꯡ ꯇꯥꯔꯤꯇꯣ ꯍꯣꯏ ꯄꯥꯝꯅꯩ ꯄꯥꯝꯕꯨꯗꯤ ꯄꯥꯝꯅꯩꯑꯕ ꯃꯤ ꯃꯌꯥꯝꯁꯨ ꯄꯥꯝꯅꯩꯅ ꯃꯣꯏ ꯃꯣꯏ ꯈꯨꯄꯥꯝꯗꯨꯒꯗꯨꯒ ꯑꯩꯈꯣꯏ ꯈꯨꯄꯥꯝꯒ ꯈꯦꯠꯅꯕ ꯍꯥꯏꯇꯥꯔꯦ
ꯀꯩꯍꯥꯏꯅꯤ ꯑꯞ ꯄꯥꯎ ꯐꯥꯎꯅꯒꯗꯕ ꯃꯤ ꯂꯩꯇꯕꯁꯤꯁꯨ ꯑꯋꯥꯕꯅꯤꯍꯦ ꯅꯣꯡ ꯆꯨꯔꯁꯨ ꯆꯥꯛꯄꯗꯣ
ꯍꯥꯏꯅꯦ ꯍꯥꯏꯅꯦ ꯅꯤꯡꯁꯤꯡꯂꯤꯕꯗ ꯍꯣꯏ
ꯑꯗꯨꯅꯤꯗ ꯂꯩꯔꯝꯃꯗꯤ ꯐꯕ ꯆꯠꯕꯅꯤꯅ ꯅꯣꯡ ꯇꯥꯔꯁꯨ ꯀꯔꯤꯝ ꯄꯥꯝꯗ꯭ꯔꯦꯗ
ꯑꯗꯨꯗꯤ ꯅꯪꯒꯤꯁꯦ ꯂꯩꯇ ꯃꯥꯜꯂꯦꯕꯣ
ꯑꯦꯁ ꯑꯦꯁ ꯂꯩꯕꯨꯗꯤ ꯂꯩꯇ
ꯑꯣ ꯂꯩꯕ꯭ꯔꯥ
ꯍꯣꯏ ꯁ꯭ꯀꯨꯜ ꯆꯠꯈ꯭ꯔꯦ
ꯑꯣ ꯑꯗꯨ ꯑꯣꯏꯗꯤ ꯑꯅꯤ ꯑꯍꯨꯝ ꯊꯝꯃꯣꯅꯦ ꯑꯃ ꯄꯥꯎ ꯁꯦꯟꯅꯕ ꯉꯝꯗꯦ ꯍꯥꯏꯌꯣ
ꯑꯃ ꯐꯥꯎ ꯏꯁ ꯆꯦꯠꯅꯕ ꯉꯝꯗ꯭ꯔꯤ ꯀꯥ ꯆꯠꯅꯤ ꯑꯍꯨꯝ ꯀꯩ ꯍꯥꯏꯅꯤ
ꯎꯝ
ꯁ꯭ꯀꯨꯜ ꯀ ꯍꯧꯔꯕꯅꯤꯅ ꯆꯠꯈ꯭ꯔꯦ ꯃꯣꯏꯁꯨ
ꯑꯣ ꯌꯥꯏꯅꯦ ꯑꯗꯨꯗꯤ